ꯍꯜꯂꯣ ꯇꯥꯏꯌꯦ ꯇꯥꯏꯌꯦ
ꯉꯁꯥꯏ ꯉꯁꯥꯏꯗꯤ ꯑꯩ ꯀꯩꯅꯣ ꯇꯧꯔꯒ ꯅꯪ ꯑ ꯀꯔꯤꯁꯨ ꯉꯥꯡꯗꯕꯒꯤꯅꯤꯅꯦ
ꯂꯥꯛꯄꯗꯤ ꯂꯥꯛꯅꯣ
ꯍꯣꯏ ꯂꯥꯛꯑꯦ
ꯎꯝ
ꯎꯝ ꯍ ꯍꯣꯏ ꯇꯥꯏꯌꯦ
ꯑꯣ ꯉꯁꯥꯏꯗ ꯄꯦ
ꯎꯝ ꯂꯋꯥꯇꯔꯤꯌꯦ
ꯀꯪꯍꯟꯕꯗꯣ ꯅꯪ ꯍꯥꯏꯕꯅꯤꯀꯣ ꯑꯗꯨꯒ ꯃꯍꯤꯗꯨꯅ ꯅꯪ ꯍꯥꯏꯕꯗꯣ ꯍꯪꯒꯥꯝ ꯃꯍꯤ ꯍꯤꯗꯨꯅꯤꯀꯣ ꯅꯪ ꯉꯥꯏꯕꯗꯣ ꯍꯪꯒꯥꯝ ꯃꯍꯤꯗꯣ
ꯎꯝ ꯑꯩꯗꯤ ꯁꯦꯝꯕꯒꯌꯥ ꯍꯥꯏꯗꯨꯗ ꯑꯩꯒꯤ ꯏꯃꯥꯅꯗꯤ ꯑꯗꯨꯝ ꯁꯦꯝꯃꯦ ꯁꯦꯝꯒꯦ ꯍꯥꯏꯔꯗꯤ ꯁꯦꯝꯕꯁꯨ ꯌꯥꯏ ꯑꯣꯏꯔꯁꯨ ꯍꯥꯎꯕ ꯍꯥꯎꯗꯕ꯭ꯔꯥ ꯑꯗꯨꯗꯤ ꯈꯪꯗꯕꯀꯣ ꯑꯦ ꯎꯝ ꯃꯇꯝꯗꯤ ꯈꯔ ꯆꯥꯡꯉꯦ ꯑꯣꯏꯔꯁꯨ ꯑꯗꯨꯝ ꯌꯥꯝ ꯂꯨꯕꯗꯤ ꯅꯠꯇꯦꯗ
ꯍꯣꯏ ꯂꯥꯏꯕꯅꯦ ꯑꯩꯈꯣꯏ ꯑꯩꯈꯣꯏ ꯈꯥꯡꯗꯕꯁꯤꯡꯕꯨ ꯌꯥꯝ ꯂꯨꯋꯦ ꯈꯪꯕꯁꯤꯡꯕꯨ ꯌꯥꯝ ꯂꯥꯏꯌꯦꯕ
ꯑꯩꯈꯣꯏꯒꯤ ꯃꯃꯥ ꯈꯣꯏꯗꯤ ꯍꯥꯏꯑ ꯍꯧꯋꯦ ꯑꯩꯒꯤ ꯃꯃꯥꯅ ꯑꯗꯨꯝ ꯊꯥꯔꯛꯑꯦ ꯑꯩꯒꯤꯗꯤ
ꯑꯩꯈꯣꯏꯗꯤ ꯑꯩꯈꯣꯏ ꯏꯃꯥ ꯈꯣꯏꯔ ꯑꯗꯨꯝ ꯁꯦꯝꯃꯤꯉꯥꯏꯏꯌꯦꯕꯀꯣ
ꯑꯣ
ꯑꯗꯨꯗ ꯍꯪꯒꯥꯝꯗꯣ ꯈꯔ ꯁꯦꯝꯗꯣꯛꯄ ꯑꯗꯨꯒ ꯈꯔ ꯅꯨꯡꯁꯥꯗ ꯈꯔ ꯍꯥꯞꯄ ꯈꯔꯥ ꯗ꯭ꯔꯥꯏ ꯑꯣꯏꯍꯟꯕꯀꯣ ꯀꯣꯏꯍꯜꯂꯒ ꯅꯨꯅꯤꯠ ꯑꯃ ꯀꯃ ꯂꯩꯔꯒ ꯒꯥꯔꯅꯤꯡ ꯇꯧꯕꯀꯣ
ꯎꯝ
ꯑꯗꯨ ꯇꯧꯔꯒ ꯈꯔ ꯅꯨꯃꯤꯠ ꯑꯃꯒꯨꯝꯕꯗ ꯈꯔ ꯂꯩꯍꯟꯅꯤꯕꯀꯣ
ꯎꯝ
ꯑꯗꯨꯗ ꯃꯍꯤꯗꯣ ꯈꯔ ꯑꯗꯨ ꯈꯔ ꯃꯍꯤ ꯑꯗꯨ ꯈꯔ ꯂꯥꯛꯑꯅꯤ ꯑꯗꯨꯗ ꯃꯍꯤꯗꯣ ꯈꯔ ꯗ꯭ꯔꯥꯏꯁꯤꯡꯗꯣ ꯗ꯭ꯔꯥꯏ ꯗ꯭ꯔꯥꯏ ꯂꯩꯇꯦ ꯑꯗꯨꯒꯤ ꯍꯪꯒꯥꯝꯒꯤ ꯐꯠꯇꯕꯗꯣ ꯂ ꯂꯧꯊꯣꯛꯑꯅꯤ ꯑꯗꯨ ꯃꯍꯤꯗꯣ ꯐꯣꯟꯅꯤ ꯑꯗꯨꯒ ꯊꯣꯡꯒꯅꯤꯕꯀꯣ
ꯎꯝ
ꯑꯗꯨ ꯍꯧꯗꯤ ꯍꯧꯋꯦꯅꯦ
ꯍꯥꯎꯋꯦ ꯀꯨꯏꯅ ꯃꯥꯏꯗ ꯊꯣꯡꯒꯗꯧꯕꯀꯣꯗꯣ
ꯎ
ꯊꯣꯡꯔꯒ ꯎꯝ ꯀꯔꯤꯒꯤꯅ ꯐꯣꯝ ꯂꯣꯏꯅ ꯃꯛꯇꯣ ꯂꯧꯊꯣꯛꯔꯒꯀꯣ ꯑꯗꯨꯝ ꯀꯩꯅꯣ ꯇꯧꯔꯒ ꯑ ꯎ ꯃꯇꯝ ꯈꯔ ꯊꯝꯒꯅꯤ ꯑꯗꯨ ꯑꯣꯏꯔꯗꯤ ꯃꯆꯨꯗꯣ ꯈꯔ ꯇꯣꯡꯉꯥꯟꯒꯅꯤꯕ ꯑꯃꯨꯕ ꯑꯣꯟꯒꯅꯤꯕꯀꯣ ꯑꯗꯨ ꯃꯇꯝꯗꯒꯤ ꯑꯣ ꯀꯩꯅꯣꯗ ꯑ ꯀꯔꯤ ꯍꯥꯏꯁꯤꯔꯥ ꯄꯣꯠ ꯆꯩ ꯑꯃꯗ ꯑꯗꯨꯝ ꯂꯧꯊꯣꯛꯔꯒ ꯑꯗꯨꯝ ꯃꯥꯏꯗ ꯑꯃꯨꯛꯀ ꯊꯝꯒꯗꯧꯕ ꯑꯗꯨꯗꯤ ꯃꯇꯝ ꯀꯨꯏꯅ ꯊꯝꯃꯗꯤ ꯌꯥꯝ ꯍꯥꯎꯋꯦ
ꯃꯥꯅꯦ ꯃꯥꯅꯦ ꯑꯗꯨꯗꯣ ꯍꯪꯒꯥꯝ ꯃꯦꯇꯩꯦ ꯑꯁꯤ ꯍꯦꯟꯅꯧꯒꯕ ꯈꯔ ꯃꯨꯟꯗꯕꯀꯣ
ꯎꯝ
ꯑꯗꯨꯒꯤ ꯃꯍꯤꯒ ꯑꯗꯨꯒ ꯃꯁꯤ ꯊꯨꯝ ꯈꯔ ꯃꯣꯛꯀꯨꯝꯕ ꯈꯔ ꯍꯥꯞꯂꯒ ꯆꯥꯕꯗꯣ ꯑꯁ ꯌꯥꯝ ꯐꯥꯎꯋꯦꯅꯦ
ꯎꯝ ꯍꯥꯎꯣꯏ ꯃꯣꯔꯣꯛ ꯃꯣꯔꯣꯛ ꯇꯦꯛꯛꯄ ꯍꯥꯕꯨꯔꯥꯒ ꯀꯣ
ꯅꯣꯏ ꯅꯣꯏꯗꯤ ꯉꯥꯅꯨꯒꯨꯝꯕ ꯉꯥꯅꯨꯒꯨꯝꯕ ꯌꯦꯟꯒꯨꯝꯕ ꯅꯣꯏꯒꯤ ꯂꯣꯀꯦꯜꯒꯤ ꯂꯩꯕ꯭ꯔꯥ ꯅꯣꯏꯒꯤ
ꯎꯝ ꯂꯩ
ꯑꯦ
ꯍꯣꯏ ꯂꯩꯌꯦ
ꯉꯥꯅꯨꯁꯨ ꯂꯩꯕ꯭ꯔꯣ
ꯀꯅꯨꯁꯨ ꯂꯩꯌꯦ ꯈꯔ ꯍꯧꯖꯤꯛꯀꯥꯟꯗꯤ ꯑꯁ ꯍꯨꯏ ꯅ ꯌꯥꯗꯦꯅꯦ ꯃꯥꯒꯤ ꯃꯔꯨꯝꯗꯣ ꯑꯗꯨꯝ ꯆꯥꯊꯣꯛꯄꯀꯣ
ꯑꯁ ꯅꯣꯏꯁꯦ ꯑꯗꯨꯗꯤ ꯑꯗꯨꯒꯨꯝꯕ ꯍꯨꯏꯨꯗꯩ ꯍꯥꯏꯒꯗꯧꯕꯅꯤꯅꯦ
ꯍꯥꯠꯄꯗꯤ ꯍꯥꯜꯂꯦ ꯑꯣꯏꯔꯁꯨ ꯍꯨꯏ ꯌꯥꯝꯃꯦ ꯑꯩꯈꯣꯏꯒꯤꯔꯣꯝꯗꯗꯤ
ꯑꯁ ꯑꯗꯨꯗꯤ ꯐꯛꯇꯥꯏꯅ ꯅꯠꯇ꯭ꯔꯣ
ꯎꯝ ꯐꯂꯛ ꯇꯥꯏꯌꯦ
ꯌꯦꯟꯒꯨꯝꯕ ꯉꯥꯅꯨꯀꯨꯝꯕ ꯌꯣꯛꯄ ꯌꯥꯔꯣꯏꯕ ꯑꯗꯨꯃꯥꯏꯅ ꯇꯧꯔꯗꯤꯀꯣ
ꯎꯝ ꯌꯦꯟꯗꯤ ꯑꯃꯅꯤ ꯉꯥꯅꯨꯗꯣ ꯉꯥꯅꯨꯗꯨ ꯑꯗꯨꯝ ꯍꯨꯏꯅ ꯑꯗꯨꯝ ꯁꯥꯥꯏꯕ ꯉꯅꯨꯗꯣ ꯌꯥꯝ ꯈꯔ ꯎꯝ ꯌꯦꯟꯒꯨꯝꯅ ꯆꯦꯟꯕꯁꯨ ꯍꯩꯗꯅꯀꯣ
ꯃꯥꯅꯤ ꯃꯥꯅꯤ ꯃꯣꯏ ꯃꯣꯏꯕꯨꯗꯤ ꯍꯨꯏꯅ ꯐꯥꯎꯕꯗꯣ ꯌꯥꯝ ꯂꯥꯛꯑꯦꯕꯀꯣ
ꯎꯝ
ꯃꯣꯏꯅ ꯆꯥꯅꯤꯡꯕ ꯀꯔꯝꯃꯥꯟꯗꯧ ꯐꯥꯦ ꯃꯣꯏꯕꯨꯗꯤ
ꯎꯝ ꯎꯝ
ꯑꯩꯈꯣꯏ ꯔꯨꯝꯗꯁꯨ ꯑꯗꯨꯃꯥꯏꯅ ꯇꯦ ꯑꯩꯈꯣꯏꯔꯣꯝꯗꯁꯨ ꯅꯍꯥꯟ ꯉꯥꯅꯨꯗꯣ
ꯑꯥ
ꯑꯁ ꯍꯨꯏ ꯑꯃꯅ ꯐꯖꯅ ꯆꯥꯛꯊꯣꯛꯄꯤꯕꯤ ꯋꯥꯅꯤꯗ
ꯑꯣ ꯑꯁ ꯍꯨꯏ ꯌꯥꯝꯕꯗꯣ ꯌꯥꯗꯕꯅꯤ ꯁꯦꯡꯕꯗꯤ
ꯍ ꯑꯗꯨ ꯉꯥꯅꯨꯗꯣ ꯈꯔ ꯈꯔ ꯌꯣꯠꯂꯒ ꯌꯣꯟꯒꯦꯅ ꯇꯧꯕꯅꯦ
ꯑꯥ
ꯑꯁ ꯅꯨꯃꯤꯠ ꯑꯃꯃꯥꯗ ꯑꯃꯅꯥ ꯇ꯭ꯋꯦꯟꯇꯤꯒꯨꯝꯕ ꯆꯥꯐꯥꯎꯒꯤ ꯋꯥꯅꯤꯔꯥ
ꯑꯁ ꯑꯗꯨꯗꯤ ꯍꯦꯟ ꯃꯥꯜꯂꯤꯅꯦ
ꯑꯗꯨꯗ ꯑꯩꯗ ꯑꯃꯥ ꯅꯠꯇꯦ ꯃꯥ ꯑꯗꯨꯒ ꯃꯄꯥ ꯑꯗꯨꯒ ꯑꯗꯨꯒꯤ ꯍꯨꯈꯨꯏꯒꯤ ꯅꯨꯄꯥ ꯀꯣ
ꯑꯥ
ꯑꯗꯨꯒ ꯃꯆꯥꯁꯤꯡ ꯌꯥꯝ ꯆꯥꯏꯕ ꯃꯣꯏꯁꯦ ꯃꯣꯏꯒꯤ ꯐꯦꯃꯤꯂꯤ ꯑꯃꯅꯤꯕ ꯃꯣꯏꯅ ꯆꯥꯛ
ꯎꯝ ꯑꯣ
ꯑꯗꯨꯝ ꯉꯥꯅꯨꯁꯨ ꯃꯆꯥ ꯃꯆꯥꯅꯤꯕꯀꯣ
ꯑꯥ
ꯌꯥꯝ ꯆꯥꯎꯗ꯭ꯔꯤꯌꯦ ꯑꯗꯨꯒꯤꯅꯤꯗ
ꯎꯝ ꯉꯥꯅꯨꯗꯤ ꯌꯥꯝ ꯈꯔ ꯈꯔꯗꯤ ꯁꯣꯕꯒꯤꯀꯣ ꯆꯦꯟꯕꯁꯨ ꯍꯥꯏꯩꯗꯦ ꯑꯗꯨꯒꯤ ꯎꯝ
ꯃꯅꯦ ꯃꯅꯦ ꯃꯅꯦ ꯑꯗꯨꯃꯥꯏꯅ ꯇꯧꯋꯤꯅꯦ ꯍꯧꯖꯤꯛꯁꯨ ꯐꯠꯇꯦꯅꯦꯀꯣ
ꯑꯣ ꯅꯍꯥꯟꯗꯤ ꯉꯥꯅꯨ ꯌꯥꯝ ꯂꯩꯕꯅꯤꯗ ꯑꯣ ꯑ ꯍꯨꯏꯅ ꯆꯥꯊꯣꯛꯈ꯭ꯔꯦ ꯂꯣꯏꯗꯣ ꯍꯧꯖꯤꯛꯇꯤ ꯑꯅꯤ ꯑꯍꯨꯝꯛ ꯅꯤ ꯂꯥꯏꯕꯣ
ꯑꯣ ꯅꯣꯏꯗꯤ ꯉꯥꯅꯨꯒꯨꯝꯕ ꯌꯣꯟꯕꯗꯣ ꯀꯃꯥꯏꯅ ꯌꯣꯟꯒꯦ
ꯑꯅꯣꯗꯣ ꯑꯗꯨ ꯑꯗꯨꯝ ꯀꯩꯅꯣꯗꯒꯤ ꯁꯥꯏꯖꯇꯒꯤ ꯆꯠꯂꯦꯗ ꯍꯣꯏꯗꯤ ꯆ ꯂꯤꯁꯤꯡ ꯂꯤ ꯂꯤꯁꯤꯡ ꯂꯤꯁꯤꯡꯗ ꯑꯗꯨꯝ ꯌꯣꯜꯂꯅꯤ ꯉꯥꯅꯨꯗꯣ ꯑꯃꯗꯣ ꯆꯥꯎꯕꯗꯣ ꯑꯩꯈꯣꯏꯒꯤ ꯔꯣꯝꯗꯗꯤ ꯍꯣꯡꯉꯤ ꯍꯥꯏꯌꯦ ꯉꯥꯅꯨꯒꯨꯝꯕꯗꯣ
ꯑꯣ
ꯑꯗꯨ ꯃꯤꯅꯀꯣ ꯎ ꯑꯣꯗꯔꯁꯨ ꯇꯧꯋꯦ ꯑ
ꯅꯣꯏꯁꯦ ꯌꯣꯟꯕꯗꯣ ꯅꯣꯏꯟ ꯀꯨꯟꯅꯤꯐꯨ ꯌ ꯌꯣꯟꯕ꯭ꯔꯣ ꯅꯠꯇ꯭ꯔꯒ ꯑ ꯕꯖꯥꯔ ꯃꯥꯔꯀꯦꯠꯇ ꯌꯣꯟꯕ꯭ꯔꯣ
ꯑ ꯃꯇꯝ ꯂꯩꯑ ꯑꯣꯗꯔ ꯂꯥꯏꯔꯗꯤ ꯑꯗꯨꯝ ꯄꯤꯌꯦ ꯑꯁꯤꯗ ꯀꯔꯤꯅꯣ ꯑ ꯎꯝ ꯂꯨꯍꯣꯡꯕ ꯀꯔꯤ ꯀꯔꯤ ꯂꯩꯔꯁꯨ ꯁꯨ ꯌꯨꯝ ꯁꯥꯕ ꯑꯗꯨꯒꯨꯝꯕ ꯃꯇꯝꯗꯁꯨ ꯑꯗꯨꯝ ꯑꯩꯈꯣꯏꯒꯤ ꯈꯨꯟꯁꯤꯡꯅꯁꯨ ꯃꯔꯛ ꯃꯔꯛꯇ ꯂꯧꯋꯦ
ꯑꯣ
ꯌꯨꯟꯐꯝꯥꯝꯗꯤ ꯑꯗꯨꯝ ꯂꯩꯌꯦ
ꯑꯣ
ꯂꯣꯏꯕꯗꯨ ꯋꯥꯕꯒꯤꯅꯦ ꯑꯗꯨ ꯍꯨꯏ ꯂꯩꯕꯒꯤꯀꯣ
ꯎꯝ ꯑꯣ
ꯑꯁꯦꯡꯕꯗꯤ ꯉꯥꯅꯨꯒꯨꯝꯕꯗꯤ ꯑꯥꯏ ꯌꯨꯝꯗꯣ ꯈꯔ ꯃꯣꯠꯄꯒꯤ ꯑꯩꯗꯤ ꯇꯟꯃꯗꯤ ꯇꯜꯦ ꯈꯔꯥꯗꯤ
ꯃꯅꯝꯁꯨ ꯌꯥꯗꯕꯅꯦ ꯃꯥꯒꯤꯗꯣ
ꯑꯁ ꯃꯅꯝꯗꯣ ꯑꯁ ꯀꯟꯍꯟꯗꯨꯅꯀꯣ
ꯀꯥꯟꯅꯤ ꯍꯣꯏ
ꯎꯝ ꯑꯗꯨꯣ ꯃꯣꯠꯄꯗꯤ ꯃꯣꯠꯂꯦ ꯑꯩꯗꯤ ꯃꯔꯛ ꯃꯔꯛ ꯑꯗꯨꯗꯤ ꯌꯥꯝ ꯇꯨꯈꯠꯆꯩ
ꯍꯣꯏ ꯌꯥꯝ ꯌꯥꯝ ꯃꯣꯨꯅꯤꯡ ꯀꯝꯄꯥꯎꯟꯒꯨꯝꯕ ꯖꯒꯥꯒꯨꯝꯕꯗ ꯀꯣ ꯑ ꯉꯥꯃꯨꯒꯤ ꯃꯣꯠꯄꯗꯣ ꯌꯥꯝ ꯐꯧꯕꯅꯤꯗ
ꯎꯝ ꯁꯦꯡꯕꯗꯣ ꯋꯥꯏꯑꯦꯕꯀꯣ
ꯃꯥꯅꯦ ꯉꯁꯤ ꯁ ꯁꯦꯝꯗꯣꯛꯈ꯭ꯔꯦ ꯍꯌꯦꯡ ꯑꯃꯨꯛ ꯃꯣꯏꯅ ꯇꯧꯕ ꯌꯥꯕ ꯊꯥꯔ
ꯅꯨꯃꯤꯠ ꯑꯃꯗ ꯑꯅꯤ ꯑꯍꯨꯝꯂꯛ ꯁꯦꯝꯕꯅꯤꯅꯦ ꯁꯦꯡꯪꯅꯤꯅꯠꯇꯗꯤ ꯑꯁ ꯂꯥꯛꯏꯕ ꯌꯥꯗꯦ ꯑꯗꯨꯒ ꯑꯃꯨꯛꯀ ꯁꯤꯤ ꯐꯥꯏꯕꯗꯣ ꯍꯧꯖꯤꯛ ꯍꯧꯖꯤꯛ ꯍꯦꯛ ꯂꯥꯛꯔꯒ ꯑꯗꯨꯝ ꯁꯤ ꯐꯥꯎꯔꯅꯤ
ꯃꯥꯅꯦ ꯃꯥꯅꯦ ꯃꯣꯏꯒꯤꯗꯤ ꯅꯤꯒꯤ ꯆꯤꯀꯦꯟꯒꯤ ꯋꯥꯔꯤꯅꯤꯧꯔꯒ ꯑꯗꯨꯒꯨꯝꯕ ꯊꯤꯕ ꯍꯥꯏꯕꯗꯣ
ꯎ ꯎꯝ
ꯎꯝ ꯇꯥꯕ꯭ꯔꯣ
ꯑꯣ ꯅꯪꯒꯤ ꯅꯠꯅꯔꯣ ꯑꯩꯒꯤ ꯅꯠꯅꯔ ꯅꯠꯇꯦ ꯇꯥꯕꯨꯗꯤ ꯇꯥꯏꯕꯀꯣ ꯑꯗꯨ ꯐꯖꯅ ꯇꯥꯗꯕ
ꯑꯣ
ꯍꯧꯖꯤꯛꯇꯤ ꯌꯥꯔꯦ ꯁꯤꯡꯉ
ꯑ
ꯍ
ꯅꯦꯠꯋꯔꯛ ꯄꯣꯕ꯭ꯂꯦꯝꯁ ꯑꯣꯏꯒ
ꯍꯣꯏ ꯉꯁꯥꯏꯗꯣ ꯈꯔ ꯅꯪꯒꯤ ꯈꯣꯟꯖꯦꯜ ꯍꯥꯏꯕ ꯇꯥꯔꯦ ꯑꯃꯥ ꯑ ꯇꯥꯕ ꯑꯃꯔꯥ ꯇꯥꯗꯕꯣ ꯀꯣ
ꯍ
ꯇꯛꯆꯥꯥꯔꯕꯅ
ꯆꯗ
ꯑꯣ ꯅꯣꯏ ꯃꯤ
ꯅꯪꯒꯦ ꯍꯥ
ꯑꯩꯁꯨ ꯆꯥꯗ꯭ꯔꯤꯌꯦ ꯅꯣꯏ ꯃꯤ ꯀꯌꯥ ꯂꯩꯒꯦ
ꯃꯤꯅꯤꯠ
ꯅꯠꯇꯦ ꯃꯤ ꯃꯤ
ꯑ ꯃꯤ ꯃꯤ ꯑꯍꯨꯝ ꯉꯥꯛꯇꯅꯤ
ꯑꯗꯨꯗꯤ ꯃꯤ ꯌꯥꯝ ꯊꯦꯟꯅꯩ
ꯎꯝ ꯃꯤ ꯌꯥꯝꯗꯦ
ꯅꯪꯒꯤ ꯅꯨꯄꯥ ꯑꯗꯨꯒ ꯀꯅꯥ ꯀꯅꯥꯅꯣ
ꯑꯩꯒꯤ ꯅꯨꯄꯥꯒ ꯑꯩꯒꯤ ꯅꯨꯄꯥꯒꯤ ꯀꯔꯤꯦꯠ ꯗꯗꯥꯀꯣ ꯗꯗꯥꯒꯤ ꯅꯨꯄꯤ ꯂꯩꯌꯦ ꯃꯥꯒꯤ ꯃꯥꯒꯤ ꯗꯗꯥꯗꯣ ꯀꯩꯅꯣꯗ ꯇꯥꯎꯟꯗ ꯂꯩꯕ
ꯑꯣ ꯑꯗꯨꯗꯤ ꯃꯥꯒꯤ ꯅꯨꯄꯤ ꯑꯗꯨꯒ ꯅꯒꯤ ꯅꯨꯄꯤ ꯅꯪꯒꯤ ꯅꯨꯄꯥ ꯑꯃ
ꯑꯩꯒꯤ ꯅꯨꯄꯥꯒ ꯍꯣꯏ ꯑꯍꯨꯝ
ꯑꯣ ꯅ ꯅꯒꯤ ꯑꯣ ꯅꯣꯏꯒꯤ ꯌꯨꯝꯗ ꯂꯩꯕ꯭ꯔꯣ ꯅꯪ ꯅꯠꯇ꯭ꯔꯒ ꯅꯪꯒꯤ ꯅꯨꯄꯥ ꯌꯨꯝꯗ ꯂꯩ ꯂꯩꯌ‌ꯦ ꯅꯪꯗꯤ
ꯑꯩꯗꯤ ꯑꯩꯒꯤ ꯅꯨꯄꯥꯒꯤ ꯌꯨꯝꯗ
ꯑꯗ‌ꯣ ꯃꯣꯏꯒꯤ ꯅꯪꯒꯤ ꯅꯨꯄꯥ ꯈꯣꯏꯒꯤ ꯕꯕꯥ ꯍꯥꯏꯁꯤꯔꯥ ꯃꯃꯥ ꯍꯥꯏꯁꯤꯔ ꯃꯣꯏꯗꯤ
ꯕꯕꯥꯗꯤ ꯁꯤꯈ꯭ꯔꯦ ꯑꯗꯨ ꯃꯥꯒꯤ ꯃꯃꯥꯗꯣ ꯃꯃꯥꯗꯨ ꯇꯥꯎꯟꯗ ꯂꯩꯕ ꯑꯗꯨ ꯇꯥꯎꯟꯗꯁꯨ ꯌꯨꯝ ꯂꯩꯕꯀꯣ ꯑꯗꯨꯝ ꯃꯔꯛ ꯃꯔꯛꯇ ꯂꯥꯛꯑꯦ ꯑꯗꯨꯝ ꯆꯠꯂꯦ ꯂꯥꯛꯑꯦ ꯑꯗꯨꯃꯥꯏꯅ ꯇꯧꯕꯅꯦ ꯑꯉꯥꯡ ꯀꯩꯅꯣ ꯃꯥꯒꯤ ꯗꯗꯥ ꯈꯣꯏꯒꯤ ꯑ ꯑꯉꯥꯡꯁꯨ ꯂꯩꯕꯒꯤ ꯁ꯭ꯀꯨꯜ ꯀꯥꯕ ꯁꯨ ꯂꯩꯌꯦ ꯑꯗꯨꯗꯀꯣ ꯑꯗꯨꯒꯤ
ꯑꯗꯨ ꯅꯪꯒꯤ ꯅꯨꯄꯥꯗꯤ ꯀꯔꯤ ꯊꯕꯛ ꯁꯨꯒꯦ
ꯑꯩꯒꯤ ꯅꯨꯄꯥꯗꯤ ꯑꯗꯨꯝ ꯃꯔꯛ ꯃꯔꯛꯇ ꯀꯟꯇ꯭ꯔꯦꯛꯀꯨꯝꯕ ꯂꯧꯊꯣꯛꯔꯒ ꯊꯕꯛ ꯂꯩꯥꯔꯗꯤꯀꯣ ꯃꯔꯛ ꯃꯔꯛ ꯇ ꯇꯧꯋꯦ ꯃꯥꯁꯨ ꯑꯗꯨꯝ ꯑ ꯇꯥꯎꯟꯗ ꯑꯃꯨꯛ ꯆꯠꯂꯦ ꯑꯃꯨꯛꯀ ꯍꯜꯂꯛꯑꯦ ꯑꯗꯨꯝ ꯆꯠꯂꯦ ꯁꯤꯁꯨ ꯂꯩꯇꯦ ꯃꯗꯤ
ꯑꯁ ꯑꯗꯨꯗꯤ ꯌꯥꯝ ꯌꯥꯝ ꯌꯥꯝ ꯑꯆꯧꯕ ꯊꯕꯛ ꯍꯥꯏꯕ ꯇꯥꯔꯦꯅꯦ ꯅꯪꯒꯤ ꯅꯨꯄꯥꯅ ꯇꯧꯔꯤꯁꯦ
ꯇꯧꯕꯗꯤ ꯅꯠꯇꯦꯗ
ꯇꯔꯟ ꯅꯠꯇ꯭ꯔꯣ
ꯂꯧꯊꯣꯔꯒ ꯇꯧꯕ ꯃꯇꯝꯁꯨ ꯂꯩꯌ‌ꯦꯕ
ꯄꯩꯁꯥ ꯌꯥꯝꯕꯒꯤ ꯃꯁꯤꯡ ꯃꯁꯤꯡ ꯄꯥꯕꯗꯣ ꯋꯥꯗꯧ ꯃꯥꯜꯂꯦ ꯑꯗꯨꯅꯤꯅ
ꯑꯩꯁ ꯑꯩꯁ ꯅꯠꯇꯦꯗ ꯅꯣꯏꯁꯨ ꯆꯪꯕꯅ ꯍꯦꯟꯕꯅꯤꯗ
ꯍꯣꯏ ꯆꯪꯁꯨ ꯆꯪꯕꯅꯤ ꯑꯗꯨ ꯐꯪꯕ ꯀꯟꯗꯗꯤ
ꯐꯪꯕ ꯃꯇꯝꯗꯗꯤ ꯍꯣꯏ ꯈꯔ ꯈꯔꯗꯤ ꯑꯗꯨꯝ ꯐꯪꯉꯦ
ꯑꯣꯏ ꯄꯩꯁꯥ ꯑꯣꯏ ꯄꯩꯁꯥ ꯄꯩꯁꯥ ꯄꯥꯕ ꯀꯟꯗꯗꯤꯅ ꯋꯥꯗꯧ ꯃꯜꯂꯦ
ꯁꯨꯃꯥꯏꯅ
ꯂꯥꯏꯔꯤꯛ ꯌꯥꯝ ꯍꯥꯏꯇꯔꯗꯤ ꯂꯥꯏꯔꯤꯛ ꯌꯥꯝ ꯍꯥꯏꯇꯔꯗꯤ ꯋꯥꯗꯧ ꯃꯜꯂ‌ꯦ
ꯍꯩ ꯍꯥ ꯄꯥꯕꯗꯤ ꯋꯥꯗ‌ꯦꯗ
ꯑꯗꯨꯒꯨꯝꯕ ꯈꯔ ꯂꯨꯔꯗꯤꯀꯣ ꯑꯗꯨꯒꯨꯝꯕ ꯊꯤꯕ ꯑꯗꯨꯒꯨꯝꯕ
ꯀꯜꯀꯨꯂꯦꯁꯟ ꯇꯧꯕ ꯀꯥꯟꯗ ꯈꯔ ꯂꯨꯔꯗꯤ ꯑꯩꯈꯣꯏꯉꯣꯟꯗꯁꯨ ꯍꯥꯏꯕ ꯌꯥꯏꯌ‌ꯦ ꯑꯩꯈꯣꯏꯗꯤ ꯑꯗꯨꯒꯨꯝꯕꯗꯤ ꯌꯥꯝ ꯍꯩꯌꯦ
ꯍꯥꯏꯕꯤꯒꯦ ꯍꯥꯏꯕꯤꯒꯦ ꯀ‌ꯣ ꯄꯩꯁꯥ ꯄꯩꯁꯥ ꯐꯪꯕ ꯃꯇꯝꯗ ꯍꯥꯏꯕꯤꯒꯦꯀ‌ꯣ
ꯎꯝ
ꯑꯩꯁ ꯑꯗꯨ ꯑꯣꯏꯔꯁꯨ ꯌꯥꯝ ꯑꯆꯥꯎꯕꯗꯤ ꯅꯠꯇ‌ꯦ